ꯍꯜꯂꯣ ꯇꯥꯕ꯭ꯔꯣ
ꯇꯥꯔꯦ ꯇꯥꯔꯦ
ꯑꯣ
ꯆꯥꯛ ꯏꯁꯤꯡ ꯆꯥꯔꯕꯣ
ꯑꯥꯎ ꯆꯥꯔꯦ
ꯑꯣ ꯁꯨꯝ ꯄꯣꯊꯥꯔꯝꯃꯤꯅꯤ ꯀꯩ ꯃꯊꯦꯜ ꯆꯥꯔꯒꯦ
ꯑ ꯉꯁꯤꯅꯤ ꯁꯧꯒ꯭ꯔꯤ ꯑꯃ ꯊꯣꯡꯉꯦ ꯀꯥꯡꯉꯧ ꯑꯃ ꯉꯧꯔꯦ
ꯃꯇꯝꯒꯤ ꯍꯟꯖꯥꯡꯅꯤ ꯍꯥꯥ ꯎꯕꯒꯑꯥꯛꯇ ꯑꯥ ꯅꯪꯅ ꯊꯣꯡꯉ꯭ꯔ ꯀꯅꯥꯅ ꯊꯣꯡꯒꯦ
ꯑꯩꯅ ꯊꯣꯡꯉꯦ ꯀꯃꯥꯏꯅ ꯀꯃꯥꯏꯅ ꯇꯧꯔꯤꯁꯤꯦ ꯍꯣꯏ ꯅꯨꯡꯉꯥꯏꯔꯤꯦ
ꯍꯜꯂꯣ ꯎ ꯆ ꯈ ꯍꯜꯂꯣ
ꯑꯥꯎ ꯇꯥꯏꯌꯦ
ꯑꯣ ꯑꯩꯗꯤ ꯇꯠꯈ꯭ꯔꯕꯩ ꯅꯤꯡꯉꯨꯔꯦ ꯈꯃꯞ
ꯑ ꯑꯣ ꯉꯥꯛꯇꯪ ꯀꯩꯅꯣ ꯆꯠꯅꯔꯨꯕ
ꯑꯥ ꯉꯁꯤꯗꯤ ꯋꯦꯗꯔꯁꯨ ꯅꯨꯡꯉꯥꯏꯇ꯭ꯔꯣ
ꯑꯥꯎ ꯅꯨꯡꯉꯥꯏꯌꯦ ꯌꯥꯝ ꯊꯥꯗꯕ ꯅꯣꯡꯁꯨ ꯍꯥꯏꯐꯦꯠ ꯍꯥꯏꯐꯦꯠ ꯃꯪꯕ
ꯁꯃꯥꯏꯅ ꯋꯦꯗꯔ ꯁꯨꯃꯥꯏꯅ ꯂꯩꯕꯁꯤꯅ ꯅꯨꯡꯉꯥꯏꯌꯦꯕ ꯁꯥꯒꯠꯂꯛꯄꯁꯤꯗꯤ ꯂꯩꯐꯝ ꯈꯪꯗꯦꯕ
ꯎꯝ
ꯅꯣꯡ ꯆꯨꯕꯁꯨ ꯅꯨꯡꯉꯥꯏꯇꯦ ꯁꯨꯃꯥꯏ ꯃꯪꯉ ꯂꯩꯕꯁꯨ ꯅꯨꯡꯉꯥꯏ
ꯃꯥꯅꯦ ꯑꯗꯣ ꯍꯧꯖꯤꯛꯀꯥꯟꯁꯦ ꯋꯦꯗꯔꯁꯦ ꯒ꯭ꯌꯥꯟ ꯇꯥꯗ꯭ꯔꯤ ꯅꯣꯡ ꯆꯨꯕ ꯃꯇꯝ ꯌꯧꯔꯕꯅꯤ ꯍꯧꯖꯤꯛ ꯅꯣꯡ ꯀꯥ ꯍꯦꯟꯅ ꯆꯨꯗ꯭ꯔꯤꯕ